ꯑꯣ ꯅꯪꯕꯨ ꯅꯨꯡꯉꯥꯏꯔꯤꯕ꯭ꯔꯣ ꯏꯃꯥꯟꯅꯕꯤ
ꯑꯣ ꯅꯨꯡꯉꯥꯏꯔꯤꯌꯦ
ꯀꯔꯝ ꯀꯔꯝ ꯇꯧꯒꯦ ꯁꯥꯔꯝꯕꯗꯒꯤ ꯎꯝ ꯁꯥꯔꯝꯕꯗꯒꯤ ꯅꯣꯡ ꯑꯃꯨꯛ ꯇꯥꯁꯤꯜꯂꯛꯄꯁꯦ ꯎꯝ
ꯎꯝ ꯑꯗꯨꯅꯦ ꯑꯁ ꯍꯟꯗꯛꯇꯤ ꯈꯪꯗꯦꯗ ꯌꯥꯝꯅꯁꯨ ꯁꯥꯏ ꯑꯗꯒꯤꯗꯤ ꯅꯣꯡꯁꯤꯅ ꯑꯃꯨꯛ ꯄꯨꯔꯥ ꯀꯩꯅꯣꯝ ꯐꯖꯅ ꯆꯨꯕ ꯅꯠꯇꯦ ꯂꯝꯕꯤ ꯂꯩꯈꯣꯝ ꯊꯣꯛꯅꯕꯅꯕ ꯍꯦꯛ ꯆꯨꯔ ꯑꯗꯨꯅ ꯒ꯭ꯌꯥꯟ ꯇꯥꯗꯦ ꯇꯧꯔꯤꯁꯦ
ꯏꯈꯣꯟ ꯁꯝꯕꯟꯁꯨꯅꯦ ꯅꯥꯄꯤ ꯉꯥꯛꯇ ꯉꯥꯏꯁꯤꯜꯂꯛꯑꯦ ꯅꯣꯡꯁꯦ ꯑꯃꯨꯛ ꯇꯨꯁꯤꯟ ꯑꯃꯨꯛ ꯊꯥꯡ ꯑꯣꯏꯅꯕ ꯐꯖꯅ ꯆꯨꯕ꯭ꯔꯁꯨ
ꯆꯨꯕ ꯃꯥꯅꯦ ꯃꯥꯅꯦ
ꯇꯤꯟ ꯀꯥꯡꯅ ꯃꯔꯣꯜ ꯑꯃ ꯃꯔꯥꯡ ꯀꯥꯏꯈꯠꯂꯛꯏꯕ
ꯑꯧ
ꯅꯦ ꯏꯟꯁꯥꯡ ꯅꯥꯄꯤ ꯈꯔ ꯊꯥ ꯊꯔꯤꯁꯦ ꯇꯤꯟ ꯉꯥꯛꯇ ꯉꯥꯏꯁꯤꯜꯂꯛꯑꯦ ꯀꯔꯤ ꯀꯔꯝ ꯇꯧꯗꯣꯔꯤꯕꯅꯣ ꯈꯪꯗꯦ ꯃꯅꯥ ꯃꯁꯤꯡ ꯌꯦꯡꯗꯦ ꯌꯦꯡꯕ ꯅꯨꯡꯉꯥꯏꯔꯦ ꯈꯜꯂꯝꯕꯅꯦ ꯅ ꯅ ꯄꯤꯁꯨ ꯁꯣꯡꯁꯤꯜꯂꯛꯑꯦ ꯆꯤꯟꯁꯦ ꯌꯥꯝ ꯇꯔꯦ ꯃꯔꯣꯛ ꯀ ꯑꯦ ꯑꯁ ꯈꯪꯗꯦ ꯀꯔꯝꯃꯥꯏꯅ ꯇꯧꯗꯣꯏꯅꯣ
ꯑꯗꯨꯅꯦ ꯀꯩꯅꯣ ꯇꯧꯔꯦ ꯂꯣꯏꯃꯛ ꯍꯤꯒꯣꯛ ꯑꯦ ꯅꯣꯡ ꯇꯥꯈꯤꯕꯗꯨꯅꯅꯦ ꯅꯥꯄꯤꯅ ꯃꯔꯣꯝ ꯐꯒꯠꯂꯛ ꯄꯅꯦ ꯇꯤꯟ ꯀꯥꯡ ꯃꯌꯥꯝꯅ ꯀꯩꯅꯣ ꯇꯧꯔꯛꯑꯦ ꯅꯪꯕꯨ ꯃꯅꯥ ꯃꯁꯤꯡꯒ ꯍꯤꯡꯒꯣꯜ ꯁꯝꯕꯜ ꯀꯌꯥꯝ ꯊꯥꯔꯤꯒꯦ ꯀꯃꯥꯏ ꯀꯃꯥꯏ ꯇꯧꯔꯤꯒꯦ
ꯑꯣ ꯌꯥꯝ ꯀꯟꯅ ꯌꯥꯝꯅ ꯄꯥꯛ ꯁꯟꯅ ꯊꯥꯕꯗꯤ ꯉꯝꯗ꯭ꯔꯦ ꯏꯊꯟꯇ ꯍꯣꯠꯅꯕꯅꯤꯅ ꯑꯗꯨ ꯁꯨꯝ ꯂꯩꯔꯒ ꯆꯥ ꯗꯨꯏ ꯁꯔꯨꯛꯇꯤ ꯈꯔ ꯊꯥꯖꯤꯟꯕꯅ ꯐꯩꯌꯦꯅ ꯊꯥꯔꯤꯌꯦ ꯄꯩꯁꯥꯗꯣ ꯍꯥꯏꯗꯤ ꯉꯥꯔꯤ ꯉꯇꯥꯏ ꯊꯥꯎ ꯊꯨꯝ ꯂꯩꯔꯁꯨ ꯃꯅꯥ ꯃꯁꯤꯡꯗꯨꯅ ꯏꯟ ꯈꯣꯟꯗꯒꯤ ꯆꯥꯕ ꯌꯥꯕꯅ ꯑꯗꯨꯃꯥꯏꯅ ꯉꯥꯏꯍꯥꯛ ꯉꯥꯏꯍꯥꯛ ꯁꯪꯉꯛꯄꯗꯨꯗ ꯁꯨꯝ ꯊꯥꯖꯤꯟꯕꯅꯤ
ꯎꯝ ꯐꯩꯌꯦ ꯐꯩꯌꯦ ꯑꯗꯨꯃꯥꯏꯅ ꯊꯥꯖꯟꯒꯗꯕꯅꯤ ꯑꯩꯒꯤꯁꯨ ꯍꯤꯡꯒꯣꯜꯗꯤ ꯂꯩꯇꯦ ꯑꯗꯨꯅ ꯑꯩꯅ ꯒꯝꯂꯥ ꯇꯧꯔꯀꯥꯟꯗ ꯑꯗꯒꯤꯗꯤ ꯑꯗꯨꯃꯥꯏꯅ ꯈꯒ ꯍꯥꯞꯄ ꯀꯥꯟꯗ ꯈꯒ ꯊꯥꯔꯤ ꯃꯔꯣꯏ ꯅꯥꯀꯨꯞꯄꯤ ꯅꯄꯥꯛꯄꯤ ꯑꯗꯒꯤ ꯑꯗꯨꯃꯥꯏꯅ ꯊꯥꯔꯤ ꯌꯥꯝꯅ ꯍꯦꯟꯅ ꯆꯥꯎꯕ ꯅꯠꯇꯔꯕꯅꯤꯅ
ꯎꯝ ꯐꯩꯌꯦ ꯐꯩꯌꯦ ꯑꯗꯨꯁꯨ
ꯎꯝ
ꯆꯥꯗꯣꯏ ꯁꯔꯨꯛ ꯄꯩꯁꯥꯗꯣ ꯈꯤꯇꯪꯗ ꯑꯣꯏꯔꯁꯨ ꯂꯦꯝꯊꯕ ꯉꯝꯃꯤ ꯂꯩꯕ ꯉꯥꯛꯇ ꯑꯣꯏꯗꯤ ꯀꯅꯥꯅ ꯄꯨ ꯊꯥꯡꯕ ꯉꯝꯄꯣꯠꯅꯠ ꯗꯦꯗꯥ ꯍꯧꯖꯤꯛꯀꯤ ꯃꯇꯝꯁꯤꯗ ꯇꯥꯡꯉꯤꯕ ꯃꯃꯅꯥ ꯃꯁꯤꯡꯁꯤꯗꯤ
ꯇꯥꯡꯉꯦ ꯇꯥꯡꯉꯦ ꯃꯅꯥ ꯃꯁꯤꯡꯁꯨ ꯇꯥꯡꯉꯦ ꯑꯗꯨꯗꯨꯅ ꯂꯩꯔ ꯆꯥꯕꯒꯁꯦ ꯑꯁ ꯈꯪꯗꯦ ꯇꯥꯡꯉꯦ ꯑꯗꯨꯅ ꯈꯛꯇꯪ ꯈꯤꯇꯪ ꯊꯥꯏꯌꯦ ꯍꯤꯡꯒꯣꯜꯗ ꯑꯗꯨꯒ ꯇꯧꯔꯒ ꯆꯥꯔꯤ
ꯈꯪꯗꯦꯗ ꯃꯇꯝꯖꯦ ꯂꯩꯕꯥꯛꯀꯤ ꯏꯔꯥꯡ ꯃꯦ ꯑꯗꯒꯤꯗꯤ ꯂꯦꯟ ꯇꯥꯔꯨꯕꯒꯤ ꯃꯅꯥ ꯃꯁꯤꯡꯖꯦ ꯇꯥꯡꯈ꯭ꯔꯦ ꯇꯥꯡꯈ꯭ꯔꯦ
ꯇꯥꯡꯈꯔꯦ ꯃꯥꯅꯦ ꯑꯗꯣ ꯑꯁ ꯈꯪꯗꯦꯗ ꯑꯃꯨꯛꯁꯨ ꯅꯨꯡꯉꯥꯏꯇꯦ ꯃꯅꯥ ꯃꯁꯤꯡ ꯊꯥꯔꯒ ꯆꯥꯖ ꯆꯥꯖꯔꯤꯕ ꯃꯣꯏꯗꯗꯤ ꯑꯗꯨꯃꯥꯏꯅ ꯀꯩꯅꯣꯒꯤ ꯅꯣꯡ ꯂꯦꯟ ꯀꯟꯅ ꯇꯥꯕ ꯈꯣꯠꯄ ꯇꯧꯕꯗꯨꯅꯅꯦ ꯍꯤꯟꯖꯥꯡ ꯅꯥ ꯄꯤ ꯃꯌꯥꯝꯁꯦ ꯁꯣꯛꯍꯜꯂꯒꯅꯦ ꯑꯁ ꯑꯝ ꯃꯥꯡꯍꯜꯂꯒ ꯃꯣꯏꯅ ꯅꯨꯡꯉꯥꯏꯇꯕꯗꯣ ꯎꯕ ꯗꯅꯦ ꯑꯁ ꯅꯨꯡꯉꯥꯏꯇꯦ ꯑꯗꯨꯁꯨ ꯑꯗꯨꯅ ꯃꯣꯏꯗꯣ ꯃꯥꯏꯔꯦꯟꯒ ꯊꯥꯕꯗꯨꯕꯨ ꯂꯦꯟ ꯇꯥꯈꯤꯕꯗ ꯂꯣꯏꯅꯃꯛ ꯀꯩꯅꯣ ꯇꯧꯋꯤꯅꯦꯅꯕꯨ ꯍꯦꯛꯇ ꯀꯩꯅꯣ ꯇꯧꯔ ꯌꯣꯜꯂꯥꯛꯑꯦ
ꯑꯧ ꯑꯗꯨꯅꯤ ꯅꯨꯡꯉꯥꯏꯇꯦ
ꯄꯩꯁꯥꯗꯣ ꯃꯣꯏꯅꯗꯤ ꯂꯨꯄꯥ ꯑꯃꯗ ꯑꯣꯏꯔꯁꯨ ꯑꯗꯨ ꯂꯨꯄꯥ ꯌꯥꯡꯈꯩ ꯍꯨꯝꯐꯨ ꯄꯥꯕꯗꯨꯅꯗꯤ ꯀꯨꯟꯊ꯭ꯔꯥ ꯀꯨꯟꯊ꯭ꯔꯥꯗ ꯌꯣꯟꯊꯣꯛꯑꯦ ꯃꯤ ꯈꯨꯗꯤꯡꯃꯛꯁꯦ ꯑꯐꯕ ꯂꯣꯏꯅ ꯄꯥꯝꯅꯔꯤ ꯉꯥ ꯐꯠꯇꯅꯤꯅ ꯐꯠꯇ ꯇꯕ ꯄꯣꯠꯇꯨꯗꯤ ꯀꯅꯥꯝꯇꯁꯨ ꯆꯥꯅꯤꯡꯗꯦ
ꯇꯥꯅꯤꯡꯗꯦ
ꯂꯧꯎ ꯁꯤꯡꯎꯕ ꯇꯧꯕ ꯍꯤꯟꯖꯥꯡ ꯅꯥꯄꯤ ꯄꯤ ꯀꯩꯀꯥ ꯇꯧꯕ ꯃꯣꯏꯗꯗꯤ ꯃꯥꯡꯖꯕꯗꯣ ꯈꯜꯂꯨꯕꯗ ꯑꯃꯨꯛꯁꯨ ꯅꯨꯡꯉꯥꯏꯇꯦ ꯃꯣꯏꯁꯨ ꯑꯋꯥꯕ ꯃꯥꯅꯦ ꯃꯥꯅꯦ ꯃꯇꯝ ꯃꯥꯡꯉꯩ ꯊꯥꯖꯔꯤꯅꯦ ꯑꯗꯣ ꯈꯪꯗꯦ ꯂꯂꯣꯟꯕꯤꯅ ꯁꯣꯏꯔꯤꯔꯥ ꯐꯤꯟꯖꯥꯡ ꯅꯥꯄꯤꯉꯩꯁꯤꯅ ꯄꯣꯠ ꯀꯩꯀꯥ ꯊꯥꯕ ꯃꯤꯉꯩꯗꯨꯅ ꯀꯩ ꯇꯥꯡꯈꯠꯂꯤꯔꯥ ꯈꯪꯗꯦ ꯇꯥꯡꯅ ꯃꯔꯣꯟ ꯑꯃ ꯇꯥꯡꯉꯤꯕ ꯈꯪꯗꯦ ꯑꯃꯨꯛꯁꯨ
ꯇꯥꯡꯉꯦ ꯇꯥꯡꯉꯦ ꯑꯁ ꯂꯂꯣꯟꯕꯤꯁꯤꯡꯗꯤ ꯌꯥꯝ ꯇꯣꯡꯉꯤ ꯀꯩꯅꯣ ꯏꯟꯁꯥꯡ ꯃꯅꯥꯁꯦ ꯃꯣꯏꯒꯤ ꯐꯥꯝꯗ ꯊꯥꯕ ꯃꯐꯝꯗꯒꯤ ꯂꯧꯔꯨꯔꯅꯤ ꯑꯗꯨꯒ ꯃꯣꯏꯅ ꯇꯥꯡꯅ ꯇꯥꯡꯅ ꯁ꯭ꯋꯥꯏꯗ ꯌꯣꯜꯂꯅꯤ ꯑꯥꯗꯒꯤ ꯍꯣꯡꯅ ꯂꯧꯔꯛꯑꯅꯤ
ꯎꯝ
ꯃꯣꯏꯗꯤ ꯌꯥꯝ ꯀꯥꯟꯅꯩ ꯄꯣꯠꯅꯤꯗ ꯂꯂꯣꯟꯕꯤꯁꯤꯡꯗꯤ
ꯑꯣ ꯍꯣꯏ ꯀꯥꯟꯅꯕ ꯃꯥꯜꯂꯦ ꯃꯣꯏ ꯑꯗꯨꯅ ꯈꯪꯗꯦꯗ ꯃꯣꯏꯅꯕꯨ ꯍꯦꯟꯅ ꯄꯩꯁꯥ ꯄꯥꯏꯔꯕ꯭ꯔꯥ ꯀꯩꯅꯣꯝ ꯇꯧꯔꯦ
ꯎꯝ ꯎꯝ ꯑꯗꯨ ꯍꯣꯏ ꯃꯣꯏꯁꯨ ꯄꯁꯤꯜꯂꯛꯄ ꯃꯇꯥꯡ ꯑꯁꯣꯛꯄꯗꯕꯨꯗꯤ ꯈꯤꯇꯪ ꯎꯝ ꯅꯨꯡꯉꯥꯏꯔꯝꯃꯣꯏ ꯀꯣ ꯑꯗꯨꯏꯁꯨ ꯑꯇꯩ ꯑꯥ ꯑꯇꯩꯗ ꯐꯨꯀꯠꯅꯕ ꯐꯨꯀꯠꯂꯒ ꯌꯣꯜꯍꯧꯅꯕ ꯌꯥꯝ ꯇꯧꯋꯦꯕ ꯃꯣꯏꯁꯨ ꯎꯝ
ꯍꯣꯏ ꯍꯣꯏ ꯑꯃꯔꯣꯝꯗ ꯅꯨꯡꯉꯥꯏꯔꯝꯃꯣꯏ ꯑꯗꯣ ꯈꯪꯗꯦꯗ ꯇꯧꯔꯤꯁꯦ ꯑꯋꯥꯕ ꯃꯤꯅ ꯑꯗꯨꯝ ꯋꯥꯏ ꯅꯨꯡꯉꯥꯏꯕ ꯃꯤꯅ ꯑꯗꯨꯝ ꯅꯨꯡꯉꯥꯏ
ꯑꯗꯨꯅꯦ ꯍꯤꯡꯒꯣꯟ ꯁꯝ ꯂꯩꯔꯗꯤꯅꯦ ꯑꯁ ꯊꯥꯖꯤꯟꯒ ꯗꯕꯅꯤ ꯑꯩ ꯏꯊꯟꯅ ꯍꯣꯠꯅꯕꯁꯤꯗꯅꯦ ꯅꯨꯡꯁꯥꯅꯒ ꯁꯥꯔꯛꯄꯗꯨꯗ ꯉꯝꯗꯕꯒꯤ ꯍꯟꯗꯛ ꯃꯔꯛꯀꯤ ꯅꯨꯡꯁꯥ ꯁꯥꯖꯨ ꯁꯥꯏꯗꯣ ꯑꯗꯨꯗꯕꯨ ꯀꯅꯥꯅ ꯎꯝ ꯏꯪꯈꯣꯜ ꯊꯣꯛꯑꯒ ꯁꯨ ꯉꯝꯃꯨꯅꯤ
ꯃꯥꯅꯦ ꯃꯥꯅꯦ
ꯑꯩ ꯅꯥꯗꯣꯏ ꯁꯔꯨꯛꯑꯅ ꯑꯃꯨꯛ
ꯎꯝ ꯑꯣ ꯊꯣꯛꯎꯅꯨ ꯊꯣꯛꯎꯅꯨ ꯅꯨꯡꯁꯥ ꯈꯨꯁꯥꯁꯦ ꯀꯩꯅꯣꯃ ꯇꯧꯋꯦ ꯗꯨꯅꯅꯦ ꯁꯥ ꯁꯣꯟꯕ ꯅꯣꯏ ꯅꯥꯒꯟꯕꯗꯗꯤꯅꯦ ꯇꯧꯔꯨꯅꯨ ꯌꯥꯝ ꯁꯥꯏ ꯑꯈꯣꯏ ꯐꯥꯎꯗꯅꯦ ꯑꯁꯥꯕꯗ ꯀꯩꯅꯣꯅꯦ ꯃꯄꯥꯟ ꯊꯣꯛꯉꯝꯗꯦ ꯗꯦ ꯏꯃꯨꯡꯗ ꯐꯥꯎꯕꯗ ꯄ꯭ꯔꯣꯞ ꯄ꯭ꯔꯣ ꯍꯦꯛ ꯆꯥꯛꯏ ꯈꯪꯉꯕ꯭ꯔꯥ
ꯎꯝ ꯑꯗꯨꯅꯦ ꯃꯤ ꯃꯤꯔꯣꯜ ꯂꯩꯔꯗꯤꯅꯦ ꯆꯞ ꯃꯥꯟꯅꯅ ꯍꯣꯠꯅꯔꯗꯤ ꯌꯥꯝ ꯑꯗꯨꯝ ꯈꯔꯗꯤꯅꯦ ꯀꯥꯟꯅꯗꯣꯕ ꯖꯥꯠꯅꯤ ꯑꯗꯣ ꯈꯪꯗꯦꯅꯦ ꯍꯧꯖꯤꯛꯀꯥꯟꯁꯤ ꯀꯩꯅꯣ ꯆꯤꯟꯖꯥꯛꯁꯦ ꯃꯈꯜ ꯃꯈꯜ ꯃꯄꯥꯟꯂꯣꯝꯗꯒꯤ ꯄꯨꯁꯤꯜꯂꯛꯄ ꯃꯔꯨ ꯃꯔꯥꯡ ꯌꯥꯝꯅ ꯍꯥꯏꯕ꯭ꯔꯤꯠꯅꯦꯗꯅ ꯑꯉꯥꯡꯉꯩꯅ ꯇꯔꯕꯨꯖ ꯄꯥꯝꯕꯤ ꯈꯔ ꯊꯥꯁꯦꯗꯅ ꯍꯪꯒꯄꯥꯟꯅꯦꯅ ꯊꯥꯔꯤꯌꯦ ꯑꯗꯣ ꯃꯤꯒꯤꯗꯤ ꯆꯥꯕ ꯍꯧꯅꯔꯦ ꯑꯩꯈꯣꯏꯒꯤꯗꯤ ꯃꯄꯨꯡ ꯃꯔꯩ ꯏꯐꯥ ꯐꯥꯗꯦ ꯅꯍꯥꯟ ꯑꯃ ꯍꯦꯛꯑꯒ ꯌꯦꯡꯒꯦꯅ ꯍꯦꯛꯎꯕꯕꯨ ꯀꯩꯅꯣ ꯇꯧꯔꯝꯗ꯭ꯔꯤ ꯃꯅꯨꯡꯗꯣ ꯃꯨꯜꯂꯝꯗ꯭ꯔꯤ
ꯑꯣ ꯑꯗꯣ ꯈꯪꯗꯦꯗ ꯃꯣꯏꯗꯣ ꯍꯤꯗꯥꯛ ꯂꯥꯡꯊꯛ ꯀꯥꯞꯄꯝꯗꯣ ꯃꯥꯜꯂꯤ ꯄꯨꯊꯣꯔꯛꯏꯉꯩꯗꯣ ꯍꯦꯛꯇ ꯃꯌꯥꯝꯅ ꯄꯨꯊꯣꯛꯅꯗ꯭ꯔꯤꯉꯩ ꯑ ꯄꯨꯊꯣꯛ ꯑꯩꯒꯤꯅ ꯄꯣꯠꯇꯣ ꯄꯨꯊꯣꯛꯍꯧꯔꯒ ꯂꯣꯏꯔꯦꯅꯅꯦ ꯈꯟꯕꯩꯔꯥ ꯍꯤꯗꯥꯛ ꯄꯀꯥꯞꯇ ꯀꯥꯥꯞ ꯄꯒꯅꯦ ꯑꯁ ꯀꯨꯝꯕꯤ ꯀꯥꯔꯦꯟ ꯅꯥꯏꯗꯦ ꯄꯨꯊꯣꯔꯛꯏꯕ ꯇꯔꯕꯨꯖꯥ ꯗꯨꯕꯨ ꯊꯨꯝꯇ꯭ꯔꯤꯛ ꯍꯦꯛ ꯊꯨꯝꯃꯤ ꯍꯤꯗꯥꯛ ꯀꯥꯞꯄꯔ ꯀꯔꯤꯅꯣ ꯈꯪꯗꯦ
ꯍꯥꯏꯅꯩꯅꯦ ꯑꯗꯨꯅꯤꯅꯦ ꯃꯣꯏ ꯇꯔꯕꯨꯖꯒꯨꯝꯕ ꯑꯩꯅꯧꯒꯨꯝꯕ ꯂꯐꯣꯏꯐꯧꯗ ꯀꯥꯞꯄꯤ ꯍꯥꯏꯔꯤꯅꯦ ꯀꯩꯊꯦꯜꯗ ꯌꯣꯜꯂꯤꯁꯦ ꯁꯦ ꯏꯁꯤꯡꯗ ꯂꯨꯞꯄꯤ ꯀꯥꯏꯅ ꯑ ꯑꯗꯨꯃꯥꯏꯅ ꯍꯥꯏ ꯑꯣꯏ ꯇꯤꯟ ꯇꯥꯕ ꯀꯩꯗꯧꯕꯗꯨ ꯈꯔ ꯐꯅꯕ ꯀꯥꯞꯐꯝ ꯊꯣꯛꯄ ꯈꯔ ꯀꯥꯞꯄꯁꯨ ꯀꯣ ꯑꯗꯨꯝꯕꯗꯨꯗꯤ ꯅꯣꯡ ꯍꯥꯏꯗꯤ ꯍꯥꯏꯗꯤ ꯃꯁꯤꯡ ꯐꯥꯔꯛ ꯑꯀꯥꯟꯗ ꯃꯊꯟꯇ ꯈꯔ ꯑꯗꯨꯝ ꯃꯌꯥꯛꯇꯨ ꯆꯝꯃꯤꯗꯅ ꯅꯣꯡ ꯆꯤꯡ ꯇꯥꯔꯛꯄ ꯀꯩꯗꯧꯕꯗ ꯑꯗꯨ ꯅꯠꯇꯕꯤꯗ ꯃꯣꯏ ꯆꯥꯎꯅꯕ ꯑꯗꯒꯤꯗꯤ ꯃꯍꯥꯎ ꯂꯩꯅꯕ ꯍꯤꯗꯥꯛ ꯍꯥꯞꯆꯤꯟꯕꯁꯦ ꯑꯁꯤꯅꯗꯤ ꯍꯛꯆꯥꯡꯗꯗꯤ ꯌꯥꯝ ꯁꯣꯛꯏꯗꯣ
ꯃꯥꯅꯦ ꯃꯥꯅꯦ ꯑꯗꯨꯅꯤ ꯑꯗꯨꯅ ꯑꯩꯈꯣꯏꯁꯦ ꯑꯁ ꯆꯍꯤ ꯑꯗꯨꯝ ꯑꯉꯥꯡ ꯍꯦꯛ ꯑꯣꯏꯔꯤꯉꯩꯗꯒꯤ ꯍꯧꯔꯦ ꯑꯗꯨꯝ ꯍꯧꯖꯤꯛ ꯅꯥꯟꯅꯕ ꯂꯣꯏ ꯂ ꯂꯣꯏ ꯅꯥꯏ ꯍꯦꯛ ꯑꯉꯥꯡ ꯅꯍꯥꯁꯨ ꯉꯥꯏꯔꯦ ꯑꯍꯟ ꯍꯥꯏꯕ ꯂꯩꯇꯦ ꯅꯍꯥ ꯍꯥꯏꯕ ꯂꯩꯇꯦ
ꯎꯝ ꯆꯤꯟꯖꯥꯛꯁꯤꯗꯒꯤ ꯑꯣꯏꯗꯣꯔꯤꯕꯅꯤ ꯕꯤ ꯄꯤ ꯂꯩ ꯋꯥꯡꯈꯠꯂꯦꯒ ꯑꯗꯒꯤꯗꯤ ꯗꯥꯏꯕꯤꯇꯤꯁ ꯂꯩ ꯑꯦꯒꯥ ꯑꯗ ꯆ ꯆꯍꯤ ꯍ ꯆꯁ ꯀꯨꯟꯃꯅꯤ ꯀ꯭ ꯀꯨꯟ ꯃꯉꯥꯗꯕꯨ ꯀꯩꯅꯣ ꯒꯥꯎꯠ ꯅꯥꯔꯦꯒ ꯇꯧꯔꯤꯁꯦ ꯂꯥꯏꯅꯥꯁꯦ ꯅꯍꯥꯁꯤꯡꯁꯦ ꯑꯁ ꯈꯪꯗꯦ ꯑꯅꯥꯕꯁꯦ ꯎꯝ
ꯆꯥꯔꯤꯕ ꯆꯤꯟꯖꯥꯛꯉꯩꯁꯤꯅ ꯃꯥꯜꯂꯦ ꯑꯁ ꯂꯣꯏ ꯍꯦꯛ ꯀꯩꯅꯣ
ꯃꯥꯅꯦ ꯃꯥꯅꯤ ꯃꯅꯥ ꯃꯁꯤꯡꯗꯒꯤ ꯊꯝꯕ ꯆꯥꯕꯗ ꯏꯁꯥꯗ ꯀꯥꯟꯅꯕ ꯑꯗꯨꯒꯨꯝꯕ ꯑꯗꯨꯨ ꯏꯐꯪ ꯐꯪꯗ꯭ꯔꯦ ꯑꯗꯒꯤꯗꯤ ꯁꯥ ꯉꯥ ꯆꯥꯔꯦ ꯀꯥꯅꯐꯝ ꯈꯪꯗ꯭ꯔꯦ ꯑꯗꯩꯗꯤ ꯑꯩꯈꯣꯏꯗꯤ ꯌꯦꯟ ꯆꯥꯅꯤꯡꯉꯦ ꯀꯩꯗꯧꯔꯦ ꯐꯗꯅ ꯆꯥꯔꯦ ꯕꯣꯏꯂꯔꯁꯤꯕꯨ ꯆꯥꯕꯗ ꯏꯁꯥꯗ ꯀꯔꯤꯕꯨ ꯀꯥꯟꯅꯔꯤꯒꯦ ꯌꯦꯡꯉꯨ ꯃꯆꯥꯛꯁꯦ ꯊꯥꯛꯑꯦ ꯑꯗꯨꯅ ꯑꯁ ꯈꯪꯗꯦꯗ ꯇꯧꯔꯤꯁꯦ ꯑꯣꯛ ꯆꯥꯕꯗꯒꯤ ꯃꯤ ꯑꯗꯨ ꯅꯥꯔꯦꯒ ꯑꯗꯥ ꯅꯥꯔꯦꯒ ꯑꯁ ꯁꯥꯒꯠꯂꯛꯄꯁꯤꯗ ꯈꯪꯗꯦꯗ ꯌꯥꯝꯅ ꯑꯅꯥ ꯑꯌꯦꯛꯀꯤ ꯄꯥꯎꯁꯦ ꯆꯥꯏ ꯇꯤꯚꯤꯗ ꯀꯔꯤꯗ ꯈꯕꯔꯗ ꯍꯥꯞꯄꯤ ꯌꯥꯝꯅ
ꯑ
ꯑꯗꯨꯗꯒꯤꯗꯤ ꯀꯩꯅꯣ ꯆꯦꯡꯒꯨꯝ ꯆꯥꯔꯨꯕꯗꯒꯤ ꯃꯤ ꯅꯥꯏꯔꯒ ꯍꯧꯖꯤꯛꯇꯤ ꯅꯣꯡꯁꯨ ꯈꯔ ꯆꯤꯐꯦꯠ ꯆꯤꯐꯦꯠ ꯇꯥꯕꯅꯤꯅ ꯆꯦꯡꯒꯣꯡꯒꯨꯝꯕꯁꯤꯁꯨ ꯑꯗꯨꯝ ꯁꯧꯤꯗꯅ ꯑ ꯑꯗꯨꯝꯕꯗꯨ ꯊꯣꯛꯑꯒ ꯆꯥꯔꯨꯕꯗ ꯃꯣꯏ ꯗꯣꯛꯇꯔꯗꯒ ꯄꯨꯈꯠꯅꯗꯅ ꯈꯔ ꯇꯧꯅ ꯃꯥꯜꯂꯦ ꯅꯍꯥꯟ ꯏꯤꯚꯤꯒꯤ ꯄꯥꯎꯗ ꯇꯥꯍꯧꯕꯗ ꯑꯗꯨꯃꯥꯏꯅ ꯑꯃ ꯍꯥꯏꯌꯦ ꯏꯃꯨꯡ ꯑꯃ ꯑꯣꯕ ꯐꯥꯏꯕ ꯇꯧꯗꯅ ꯇꯧꯏꯤ ꯐꯨꯗ ꯄꯣꯏꯖꯟꯅꯤꯡ ꯊꯣꯛꯏꯗꯅ
ꯑꯁ ꯇꯧꯔꯛꯑꯕꯅꯤ ꯇꯧꯔꯛꯑꯝꯅꯤ ꯆꯥꯔꯤꯕ ꯉꯩꯁꯦ ꯈꯪꯗ꯭ꯔꯤꯗ ꯍꯤꯡ ꯐꯥꯗ꯭ꯔꯤꯉꯩꯗ ꯌꯣꯟꯊꯣꯛ ꯌꯣꯟꯅꯕꯅꯦꯅ ꯇꯧꯔꯛꯑꯅꯤ ꯑꯃꯨ ꯄꯨꯊꯣꯔꯛꯑꯅꯤ ꯑꯗꯨꯅ ꯆꯥꯁꯜꯂꯨꯕ ꯑꯩꯈꯣꯏꯗ ꯑꯣꯏꯅ ꯀꯩꯅꯣ ꯇꯧꯔꯦ ꯑꯗꯨꯗꯨꯅ ꯏꯁꯥꯅ ꯑꯗꯨꯝ ꯍꯤꯡꯒꯣꯜ ꯃꯇꯦꯛ ꯃꯌꯥ ꯂꯩꯇꯥꯥꯔꯒꯗꯤꯅꯦ ꯑꯗꯨꯝ ꯊꯥꯖꯤꯟꯕꯁꯤꯅ ꯈ꯭ꯋꯥꯏꯗꯒꯤ
ꯑ ꯐꯥꯏ
ꯈꯔ ꯋꯥꯖꯔꯁꯨꯅꯦ ꯑꯁ ꯈꯥꯡꯗꯦ ꯆꯥꯅꯤꯡꯗꯦ ꯆꯥꯅꯤꯡꯗꯦ ꯀꯩꯊꯦꯜꯗꯒ ꯌꯣꯟꯕ ꯃꯅꯥ ꯃꯁꯤꯡ ꯉꯩꯁꯦ
ꯃꯤꯑꯣꯏꯕ ꯑꯩꯈꯣꯏꯒꯤꯗꯤ ꯑꯥ ꯆꯥꯕ ꯊꯛꯄ ꯍꯥꯏꯁꯤꯅ ꯄꯥꯡꯒꯜ ꯑꯣꯏꯔ ꯍꯤꯡꯉꯤꯕꯅꯤꯗꯣ ꯑꯗꯨꯗ ꯆꯥꯕ ꯊꯛ ꯄꯒꯤ ꯄꯣꯠꯇꯨꯗ ꯃꯣꯏꯅ ꯑꯗꯨꯃꯥꯏꯅ ꯍꯥꯞꯆꯤꯜꯂꯗꯤ ꯍꯛꯆꯥꯡꯗꯗꯤ ꯀꯔꯤ ꯐꯔꯨꯔꯅꯤ
ꯃꯥꯅꯦ
ꯎꯝ ꯆꯥꯕꯒꯗꯤ ꯄꯥꯟꯕ ꯅꯠꯇꯕꯅꯤꯅ ꯇꯞꯅ ꯇꯞꯅ ꯁꯣꯛꯆꯤꯜꯂꯛꯏꯅꯦꯕ ꯇꯧꯔꯤꯁꯦ
ꯎꯝ ꯑꯗꯣ ꯅꯪ ꯅꯍꯥꯟꯒꯤ ꯅꯪꯒꯤ ꯅꯍꯥꯟ ꯃꯃꯥꯡ ꯆꯍꯤꯗ ꯅꯪꯅ ꯄꯤꯔꯛꯄ ꯃꯥꯏꯔꯦꯟꯗꯣ ꯌꯥꯝ ꯍꯥꯎꯋꯦ ꯑꯗꯨ ꯑꯗꯨꯒꯤ ꯃꯔꯨꯗꯣ ꯂꯩꯔꯤ ꯄꯣꯅꯪꯕ
ꯑꯣ ꯂꯩꯔꯤꯌꯦ ꯂꯩꯔꯤꯌꯦ ꯑꯗꯨꯗꯣ ꯍꯟꯗꯛꯁꯨ ꯈꯔ ꯊꯥꯏꯌꯦ ꯑꯗꯨ ꯌꯥꯝ ꯄꯥꯜꯂꯛꯑꯦ ꯈꯔ ꯂꯩꯔꯗꯤ ꯉꯁꯤ ꯁꯤ ꯃꯔꯤ ꯃꯉꯥꯅꯤ ꯂꯩꯔꯗꯤꯅꯦ ꯑꯗꯨꯝ ꯆꯥꯕ ꯌꯥꯔꯅꯤ ꯑꯣ ꯆꯝꯐꯨꯠ ꯀꯨꯝꯕ ꯃꯆꯥ ꯆꯥꯅꯤꯡꯉꯁꯨ ꯗꯨꯅꯦ ꯆꯝꯐꯨꯠꯀꯨꯝꯕꯒꯤꯗꯤ ꯑꯗꯨꯝ ꯍꯦꯛꯄ ꯌꯥꯅꯤꯌꯦ ꯑꯗꯨ ꯑꯈꯣꯏꯅ ꯅꯧꯃꯟꯕꯗꯨꯗꯅꯦ ꯃꯄꯨꯡ ꯃꯔꯩ ꯐꯥꯔ ꯂꯤ ꯐꯖꯒ ꯍꯦꯛ ꯁꯦꯗꯅꯅꯦ ꯇꯧꯔꯤꯌꯦ ꯇꯔꯥꯃꯨꯛ ꯄꯥꯜꯂꯤꯌꯦ ꯑꯗꯨ ꯍꯦꯛꯑꯀꯥꯟꯗ ꯅꯦ ꯅꯪꯒꯤꯁꯨ ꯈꯔ ꯄꯤꯔꯛꯀꯦ
ꯑꯣ ꯄꯤꯔꯛꯑꯣ ꯄꯤꯔꯛꯑꯣ ꯍꯦꯛꯑꯀꯥꯟꯗ ꯄꯤꯔꯛꯑꯣ ꯑꯗꯨꯒꯅꯦ ꯍꯗꯛꯁꯨ ꯐꯖꯕ ꯂꯄꯥ ꯑꯃ ꯃꯔꯨ ꯂꯧꯅꯕ ꯊꯝꯃꯣ ꯑꯗꯨꯒ ꯑꯩꯅꯦ ꯃꯔꯨ ꯈꯤꯇ ꯂꯧꯍꯧꯒꯦ ꯑꯗꯨꯗꯣ ꯌꯥꯝ ꯍꯥꯎꯋꯦ ꯃꯥꯏꯔꯦꯟꯗꯣ
ꯑꯥ ꯑꯥ ꯑꯗꯨꯅꯤ ꯑꯩꯁꯨ ꯁꯤꯗꯅꯕ ꯆꯍꯤ ꯈꯨꯗꯤꯡꯒꯤ ꯑꯗꯨꯝ ꯍꯨꯟꯅꯅꯕꯅꯅꯦ ꯃꯁꯤ ꯃꯥꯡꯍꯟꯕ ꯌꯥꯗꯦꯅ ꯈꯜꯂꯤꯕꯅꯤ ꯃꯥꯏ ꯃꯔꯨꯁꯦ
ꯎꯝ ꯊꯝꯃꯣ ꯊꯝꯃꯣ ꯊꯝꯃꯣ ꯃꯥꯏꯔꯦꯟꯁꯨ ꯆꯥꯅꯤ ꯑꯗꯨꯒ ꯃꯔꯨꯁꯨ ꯈꯔ ꯂꯧꯗꯣꯏꯅꯤꯀꯣ ꯃꯔꯨꯗꯣ
ꯍꯣꯏ ꯍꯣ ꯍꯣꯏ ꯑꯩ ꯊꯤ ꯂꯛꯑꯒꯦ ꯑꯥ ꯑꯥ ꯑꯣ ꯋꯥꯔꯤꯁꯨ ꯅꯨꯡꯉꯥꯏꯔꯤ ꯑꯗꯨꯗꯤ ꯑꯩꯅꯦ ꯆꯥꯛ ꯏꯁꯤꯡ ꯊ ꯍꯣꯡꯅꯕ ꯑꯝꯇ ꯇꯧꯈꯤꯒꯦ ꯑꯗꯨꯒꯅꯦ ꯑꯃꯨꯛ ꯋꯥꯔꯤꯗꯣ ꯍꯣꯔꯦꯟ ꯆꯥꯛ ꯏꯁꯤꯡ ꯆꯥꯔꯒ ꯑꯃꯨꯛ ꯉꯥꯡꯅꯔꯁꯤ ꯁꯥꯟꯅꯔꯁꯤꯀꯣ
ꯑꯧ ꯑꯧ ꯍꯣ ꯍꯣꯏ ꯉꯥꯡꯅꯔꯁꯤ ꯊꯝꯃꯦ ꯊꯝꯃꯦꯀꯣ ꯑꯗꯨꯗꯤ ꯑꯩꯁꯨ
ꯑꯥꯎ ꯑꯥꯎ